ꯍꯜꯂꯣ
ꯃꯌꯦꯛ ꯁꯦꯡꯅ ꯇꯥꯕ꯭ꯔꯥ
ꯎꯝ ꯇꯥꯏ
ꯆꯥꯥꯛ ꯏꯁꯤꯡ ꯆꯥꯔꯕ
ꯆꯥꯔꯦ
ꯀꯩ ꯌꯦꯟꯖꯥꯡ ꯆꯥꯏꯅꯣ
ꯍꯋꯥꯢ
ꯎꯝ ꯅꯪ ꯁꯨꯇꯤ ꯊꯣꯂꯛꯄꯗꯤ ꯇꯥꯡ ꯑꯍꯨꯝꯗ ꯊꯣꯛꯂꯛꯑꯅꯤ ꯍꯥꯏꯕ ꯅꯠꯇ꯭ꯔꯥ
ꯍꯣꯏ
ꯑꯗꯨꯗꯤ ꯒꯥꯔꯤ ꯑꯆꯧꯕ ꯂꯩꯔꯗꯤ ꯇꯥꯡ ꯑꯍꯨꯝꯗꯣ ꯂꯧ ꯂꯥꯛ ꯌꯥꯝꯕꯅꯤ ꯑꯩꯁꯨ ꯌꯥꯎꯔꯒꯥ
ꯂꯥꯛꯑꯕꯁꯨ ꯌꯥꯔꯦꯗ ꯑꯗꯨ ꯑ ꯑꯗꯨ ꯃꯇꯝꯗꯗꯤ
ꯍꯥꯥ
ꯂꯛ ꯑꯕꯥꯁꯨ ꯌꯥꯏ ꯍꯥꯏ ꯑꯗꯨ ꯃ ꯊꯝꯗꯗ
ꯎꯝ ꯅꯪꯗꯤ ꯌꯧꯔꯛꯄꯗꯒꯤ ꯄꯨꯡ ꯀꯌꯥ ꯑꯋꯥꯏ ꯌꯧꯔꯛꯇꯣꯏꯅꯣ ꯁꯤꯗ
ꯑꯃ ꯃꯈꯥꯏ ꯑꯗꯨꯗꯩ ꯑꯃꯒ ꯃꯤꯅꯤꯠ ꯇꯔꯥꯃꯉꯥꯗ ꯑꯩ ꯐꯪꯗꯣꯏꯕ
ꯎꯝ ꯌꯨꯝ ꯌꯧꯔꯛꯄꯗ ꯄꯨꯡ ꯑꯅꯤ ꯑꯗꯨ ꯑꯣꯏꯗꯤ ꯂꯧꯕ ꯂꯥꯛꯄ ꯌꯥꯏ ꯌꯥꯎꯔꯛꯑꯗꯤ
ꯍꯣ
ꯍꯣꯝ ꯁꯤꯠ ꯍꯣꯝ ꯍꯜꯂꯛꯄꯒꯤ ꯍꯥ
ꯎꯝ
ꯕꯅ ꯁꯤꯗꯕ ꯑꯣꯁꯥꯏ ꯀꯩꯅꯣꯗꯣ ꯈꯪꯕꯔꯥ ꯄꯔꯤꯦꯡꯒꯥꯥꯝꯒꯤ ꯇꯨꯏꯁꯟ ꯇꯧꯕꯀꯣ ꯂꯥꯛꯀꯅꯨ ꯀꯦꯔꯒ ꯂꯥꯛꯀꯅꯣ ꯍꯥꯏꯕꯅꯤ ꯏꯔꯥꯡ ꯌꯥꯝ ꯆꯦꯜꯂꯕꯅꯦꯕ ꯑꯗꯨꯒꯗꯤ ꯍꯦꯛ ꯃꯥꯒꯤꯗꯣ ꯄꯥꯎꯗꯔ ꯏꯁꯄꯥꯔꯀꯜ ꯌꯥꯎꯕ ꯊꯥꯔꯛꯑꯦ ꯑꯗꯒꯤ ꯃꯝ ꯄꯥꯒꯗꯣ ꯆꯞꯄꯒ ꯑꯗꯒꯤ ꯁꯝꯒꯗ ꯁꯥꯏ ꯊꯥꯗꯔꯒ ꯅꯥꯀꯟ ꯅꯥꯀꯟꯗ ꯈꯔ ꯈꯔ ꯑꯃ ꯈꯣꯀꯠ ꯑ ꯁꯐꯥꯕꯤ ꯐꯥꯏ ꯑꯗꯨꯒꯅꯦ ꯈꯪꯕ꯭ꯔꯥ ꯃ ꯑꯍꯟꯒꯤ ꯀ꯭ꯔꯤꯞꯇꯣ ꯈꯪꯕ꯭ꯔꯥ ꯑꯁꯥꯡꯕꯗꯣ ꯊꯥꯏꯅꯒꯤ ꯑꯅꯤꯛꯇꯨꯞ ꯑꯁꯥꯡꯕ ꯑꯃ ꯇꯦꯛ ꯇꯧꯔ ꯐꯥꯕꯤꯗꯣ ꯑꯗꯨꯗ ꯂꯩ ꯂꯩꯒ ꯆꯄꯥꯛ ꯆꯄꯥꯛꯀ ꯇꯧꯔꯒ ꯌꯦꯛꯄ ꯁꯇ꯭ꯔꯦꯠꯇ ꯂꯩꯒꯤ ꯍꯥꯏꯗꯤ ꯅꯞꯄꯒꯤ ꯇꯥꯏꯞ ꯇꯧꯕ ꯂꯩ ꯇꯔꯨꯛꯃꯨꯛ ꯃꯆꯥ ꯃꯆꯥ ꯃꯆꯥ ꯅꯞꯄꯒ ꯐꯥꯔ ꯑꯩꯁꯦ ꯑꯗꯨꯒ ꯐꯛꯇꯣ ꯇꯨꯁꯟ ꯇꯧꯗꯣꯏꯗꯣ ꯑꯩꯅ ꯒꯥꯔꯤꯗꯩ ꯃꯥ ꯄꯨ ꯂꯥꯛꯄꯁ ꯃꯥ ꯍꯥꯟꯅ ꯀꯥꯈꯠꯈꯤꯗꯣꯏꯅꯦꯕ ꯑꯩꯅ ꯒꯥꯔꯤ ꯈꯥꯝꯃꯤꯉꯩꯗ ꯅꯥꯍꯟꯈꯩꯗꯤ ꯐꯛ ꯐꯛ ꯊꯥꯔꯒ ꯂꯩꯔꯝꯕꯅꯦꯕꯀꯣ ꯐꯛꯇ ꯌꯦꯡꯒ ꯍꯥꯏꯅ ꯉꯁꯤꯁꯤꯅ ꯐꯛꯇꯕ ꯃꯥꯒꯤ ꯐꯤ ꯀꯩꯀꯥꯁꯨ ꯌꯥꯟ ꯂꯩꯕ ꯑꯗꯨꯒ ꯐꯛꯇꯨꯗ ꯌꯥꯎꯕ ꯐꯤꯗꯣ ꯂꯧꯊꯣꯛꯑꯒ ꯐꯛꯀꯗꯣ ꯊꯥꯗꯕꯤꯗ ꯑ ꯂꯤꯡꯖꯦꯜꯗꯨꯗ ꯃꯁꯝꯗꯣ ꯄꯨꯜꯂꯒ ꯁꯦꯝ ꯁꯦꯝꯅ ꯂꯩꯔꯝꯃꯦ ꯑꯗꯥꯒꯤꯗ ꯅꯨꯡꯁꯤꯠꯇꯣ ꯍꯦꯛ ꯀꯥꯡꯉꯛ ꯅ ꯑꯩꯅ ꯂꯥꯎꯊꯔꯛꯑꯦꯅꯦ ꯉꯁꯤꯁꯦ ꯑꯗꯨꯒꯅꯦ ꯄꯤꯁꯨꯝꯗꯨꯁꯨ ꯑꯩꯈꯣꯏꯒꯤ ꯄꯤꯁꯨꯝꯗ ꯍꯥꯏꯐꯦꯠ ꯁꯝꯆꯦꯠ ꯑꯃ ꯁꯝ ꯀꯩꯅꯣ ꯄꯤꯁꯨꯝ ꯁꯝꯆꯦꯠ ꯃꯆꯥꯗꯣ ꯑꯗꯨꯅ ꯍꯥꯠꯂꯤꯅꯤ ꯈꯪꯗꯦ ꯕ꯭ꯔꯁꯅ ꯍꯥꯠꯂꯤꯅꯤ ꯈꯪꯗꯦ ꯄꯤꯁꯨꯝꯒꯗꯣ ꯍꯥꯏꯐꯦꯠ ꯒꯦꯞꯀ ꯂꯩꯔꯒ ꯄꯤꯁꯨꯝꯗꯨꯗ ꯄꯥꯏꯔꯛꯄꯒꯤ ꯃꯃꯤ ꯇꯥꯕꯗꯣ ꯀꯦꯔꯛꯄꯒꯤ ꯑꯗꯩ ꯑꯩꯅ ꯄꯤꯁꯨꯝꯒꯁꯤꯁꯨ ꯁꯦꯝꯃꯛꯏ ꯃꯥꯜꯂꯤꯅ ꯑꯩꯅ ꯉꯥꯡꯕ ꯑꯗꯨꯒ ꯄꯤꯁꯨꯝꯗꯤ ꯀꯩꯝ ꯇꯧꯔꯛ ꯇꯤꯅꯤ ꯑꯩꯅ ꯍꯦꯠ ꯇꯨꯃꯤꯝ ꯂꯩꯌꯨ ꯅꯍꯥꯟꯒꯩ ꯅꯪ ꯂꯥꯛꯄꯒ ꯉꯁꯤꯒ ꯈꯦꯠꯅꯩꯁꯦ ꯅꯪ ꯀꯩ ꯀꯩꯝꯇꯧ ꯑꯗꯩꯗꯤ ꯀꯩꯅꯣ ꯍꯥꯏ ꯃꯥꯏ ꯇꯥꯔꯛꯄꯩꯅꯦ ꯑꯗꯩꯗ ꯃꯔꯩ ꯌꯦꯠꯂꯤꯅꯦ ꯑꯩꯅ ꯅꯪ ꯉꯥꯡꯈꯩꯗꯤ ꯃꯥꯏ ꯇꯥꯗꯕꯤ ꯂꯥꯛꯄ꯭ꯔꯥ ꯍꯪꯕꯀꯣ ꯃꯥꯏ ꯇꯥ ꯂꯥꯛꯏꯅꯦ ꯑꯗꯨꯗ ꯑꯩꯅ ꯍꯥꯏꯕ ꯉꯍꯥꯟꯒꯩ ꯁꯤꯁꯨ ꯃꯥꯏ ꯇꯥꯔ ꯂꯥꯛꯑꯦ ꯉꯁꯤꯁꯨ ꯃꯥꯏ ꯇꯥꯔ ꯂꯥꯛꯑꯦ ꯍꯥꯏꯅ ꯅꯍꯥꯟꯒꯩ ꯀꯩꯝꯇ ꯇꯧꯔꯛꯇ꯭ꯔꯒ ꯉꯁꯤꯅ ꯄꯤꯁꯨꯝ ꯃꯔꯛꯇ ꯍꯣꯔ ꯂꯥꯛꯏꯁ ꯀꯩꯗꯧꯅꯣ ꯍꯪꯕ ꯑꯩꯅ ꯑꯗꯨꯒ ꯃꯌꯥꯗ ꯀꯥꯊꯣꯛꯑꯒ ꯍꯤ ꯍꯤ ꯅꯣꯛꯑꯦꯕꯀꯣ ꯑꯗꯒꯤ ꯄꯥꯎꯗꯔꯒꯗꯣ ꯊꯥꯔ ꯂꯥꯛꯄꯒ ꯃꯥꯁꯦ ꯀꯤꯗꯅ ꯈꯔ ꯑꯃꯨꯛꯛꯇꯅ ꯄꯤꯈ꯭ꯔꯦꯕꯀꯣ ꯑꯗꯇ ꯆꯥꯎ ꯄꯤꯔꯖꯔꯒ ꯐꯥꯒꯤ ꯇꯧꯔ ꯑꯃꯨꯛ ꯊꯦꯝꯃꯕꯀꯣ ꯑꯁ ꯅꯣꯛꯅꯤꯡꯖꯥꯠꯅꯤꯉꯣ ꯀꯦꯅꯤꯡꯕꯅ ꯅꯣꯛꯄꯈꯩꯁꯤꯅ ꯃꯃꯤꯠꯅꯒꯩ ꯅꯣꯛꯑꯒ ꯃꯌꯥꯒꯗ ꯍꯤ ꯍꯤ ꯀꯥꯏꯅ ꯑꯩꯈꯣꯏꯒꯤ ꯍꯦꯛꯇ ꯃꯁꯛꯁꯦ ꯌꯥꯝ
ꯗꯣꯟꯗꯤ ꯑꯣꯏ ꯃꯆꯥ ꯗꯣꯟꯗꯤꯒꯤ ꯃꯆꯤꯟ ꯃꯅꯥꯎꯗꯨꯗꯤ
ꯑꯦꯁ ꯇꯥꯏꯕꯪ ꯄꯁꯦ ꯅ ꯒꯦꯜ ꯑꯣꯏꯦ
ꯀꯩꯅ ꯀꯗꯧꯋꯦ
ꯑ ꯇꯣꯝꯕꯤꯗꯨꯅꯅꯦ ꯑ ꯇꯣꯝꯕꯤꯗꯨꯗꯤ ꯈꯔ ꯐꯩ ꯑꯆꯧꯕꯤꯗꯨꯅꯅꯦ ꯘꯔꯤꯒꯤꯁꯤꯗ ꯌꯦꯡꯕꯗ ꯋꯥꯔꯕ ꯇꯨꯏꯁꯟ ꯂꯣꯏꯕ ꯉꯥꯏꯌꯦꯕ ꯈꯔꯤ ꯌꯦꯡꯉꯒ
ꯀꯩꯅꫭ ꯅꯪ ꯍꯣꯝ ꯇꯨꯇꯔ ꯇꯧꯔꯤꯔꯣ ꯃꯣꯏꯁꯨ
ꯏꯄꯥꯅꯤ ꯍꯣꯝꯇꯨꯇꯔꯅꯦꯕ ꯑꯥꯔꯕꯤꯟꯒꯤ ꯍꯣꯝꯇꯨꯇꯔ ꯇꯧꯔꯤꯅ ꯃꯣꯏ ꯑꯅꯤꯒꯤ ꯍꯣꯝꯇꯨꯇꯔ ꯇꯧꯔꯦꯅꯥ ꯑꯗꯨꯒ ꯃꯣꯏ ꯑꯅꯤꯒꯤ ꯂꯣꯏꯔꯛꯄꯒꯤ ꯄꯨꯡ ꯁꯤꯛꯁ ꯐꯣꯔꯇꯤ ꯆꯠ ꯑꯗꯨꯋꯥꯏꯗ ꯄꯣꯏꯔꯩꯉꯝꯕꯤꯗ ꯑꯩꯅ ꯑꯃꯨꯛ ꯍꯞꯄꯒꯥ ꯁꯤꯗꯥ ꯄꯨꯔꯛꯑꯒꯥ ꯁꯤꯗ ꯑꯃꯨꯛ ꯇꯧꯗꯣꯏꯅꯦꯕ ꯉꯥꯝꯕꯩꯗꯣ
ꯒ ꯀꯥꯟꯁꯤꯒꯅꯤꯅꯦ
ꯑꯗꯨ ꯃꯔꯛꯇꯨꯗ ꯃꯔꯛ ꯑꯃꯗꯤ ꯅꯨꯃꯤꯠ ꯐꯤꯐꯇꯤꯟ ꯗꯦꯖꯃꯨꯛ ꯑꯃꯨꯛ ꯂꯟꯊꯣꯏꯕꯗꯣ ꯑꯃꯨꯛ ꯑꯌꯨꯛꯀꯤ ꯄꯨꯡ ꯃꯤꯅꯤꯠ ꯐꯥꯏꯚ ꯊꯥꯔꯇꯤ ꯅꯪꯅ ꯑꯃꯨꯛ ꯆꯦꯜꯂꯒ ꯑꯃꯨꯛ ꯇꯨꯏꯁꯟ ꯇꯧꯔꯤꯅꯦ ꯑꯃꯨꯛ ꯑꯗꯨꯗꯤ ꯇꯣꯛꯑꯦ ꯍꯧꯖꯤꯛ ꯑꯥꯔꯕꯤꯟꯒꯤꯅ ꯄꯨꯡ ꯑꯍꯨꯝ ꯃꯈꯥꯏꯗꯒꯤ ꯍꯧꯗꫭꯏꯕ ꯑꯔꯕꯤꯟꯒꯤꯅ ꯄꯨꯡ ꯑꯍꯨꯝ ꯃꯈꯥꯏꯗꯏꯗ ꯇꯧꯔꯅꯤ ꯑꯗꯨꯒ ꯃꯉꯥ ꯃꯉꯥ ꯈꯔ ꯍꯦꯜꯞꯄ ꯂꯣꯏꯁꯤꯜꯂꯅꯤ ꯑꯗꯩ ꯒꯥꯔꯤꯃꯨꯛ ꯁꯨꯠꯇ ꯍꯥꯏꯒ ꯇꯟꯊꯣꯔꯛꯑꯅꯤ ꯑꯗꯩ ꯀꯗꯥꯥꯛ ꯀꯗꯥꯛ ꯀꯗꯥꯛ ꯅꯣꯏꯒꯤ ꯂꯝꯕꯤꯗꯨꯗ ꯑꯃꯨꯛ ꯊꯧꯔꯒ ꯒꯥꯔꯤ ꯄꯥꯔꯛꯇꯗꯤ ꯆꯨꯝꯊꯣꯛ ꯅꯣꯏꯒꯤ ꯂꯝꯕꯤꯗꯨ ꯑꯃꯨꯛꯇꯑꫭꯏꯕ ꯑꯗꯩ ꯊꯣꯛꯛꯑꯅꯤ ꯑꯗꯒꯤ ꯀꯩꯅꯣ ꯇꯧꯔꯒ ꯂꯥꯛꯑꯒ ꯅꯣꯏꯒꯤ ꯀꯩꯅꯣꯝꯗ ꯄꯥꯕꯥꯒꯤꯗꫭ ꯍꯥꯏꯖꯤꯜꯂꯅꯤ ꯃꯣꯏꯒꯤ ꯃꯨꯛ ꯃꯉꯥ ꯃꯈꯥꯏ ꯇꯥꯗ꯭ꯔꯤꯉꯩꯗꯒꯤ ꯍꯧꯔꯅꯤ ꯑꯗꯒꯤ ꯁꯤꯛꯁ ꯃꯤꯅꯤꯠ ꯐꯣꯔꯇꯤ ꯆꯠꯄꯗ ꯃꯣꯏ ꯂꯣꯏꯁꯤꯜꯂꯅꯤ ꯑꯗꯒꯤꯩ ꯄꯣꯒꯥ꯭ꯔꯥꯝꯦꯝꯨꯛ ꯍꯥꯄꯛꯅꯤ ꯄꯣꯔꯤ꯭ꯔꯝ ꯃꯦꯝꯝ ꯄꯨꯣꯛ ꯂꯥꯛꯑꯅꯤ ꯃꯥꯒꯤ ꯄꯣꯒꯥꯝꯁꯦ ꯉꯜꯂꯕꯗ ꯑꯩꯠ ꯑꯗꯒꯤ ꯊꯦꯡꯕꯗ ꯑꯩꯠ ꯊꯥꯔꯇꯤ ꯇꯥꯒꯦ ꯇꯧꯕ ꯌꯥꯎꯋꯦꯕ ꯑꯗꯨꯃꯥꯏꯅ ꯂꫭꯏꯁꯤꯜꯂꯥꯅꯤ ꯄꯩꯁꯜꯂ ꯆꯥꯛ ꯆꯥꯔꯅꯤ ꯑꯗꯨꯒ ꯑꯃꯨꯛ ꯐꯝꯗꯣꯏꯅꯦꯕ ꯑꯩꯁꯦ
ꯎꯝ
ꯑꯗꯣ ꯅꯣꯛꯅꯤꯡꯕꯗ ꯀꯣꯏꯔꯣ ꯉꯥꯟꯕꯗꯣ ꯉꯁꯥꯏ ꯃꯃꯥꯒ ꯂꯥꯛꯏ ꯑꯗꯨꯒꯗꯤꯅ ꯀꯩꯗꯧꯒꯦꯗ ꯀꯩꯅꯣ ꯍꯥꯏꯔꯛꯏꯕ ꯃꯃꯥꯒ ꯂꯥꯛꯑꯦ ꯑꯗꯨꯒꯅꯦ ꯄꯣꯏꯉꯥꯝꯕꯤ ꯊꯤꯟꯕ ꯊꯣꯛꯑꯦꯕ ꯑꯩꯅ ꯃꯊ ꯁꯣꯔꯣꯛ ꯃꯆꯤꯟꯁꯤꯕꯣ ꯑ ꯑꯗꯨꯒꯗꯤ ꯃꯥꯅ ꯀꯩ ꯍꯥꯏꯒꯦꯗ ꯎ ꯏ ꯃꯥꯗꯨꯅꯦ ꯍꯥꯏꯅꯤ ꯀꯣꯔꯣꯉꯥꯟꯕꯅ ꯅꯅꯦꯕꯤꯍꯣꯏ ꯆꯪꯒꯤꯁꯦ ꯍꯥꯏꯌꯦ ꯆꯥꯛ ꯆꯥ ꯂꯥꯛꯣꯏ ꯃꯕꯨ ꯇꯨꯈꯤꯇꯪ ꯇꯤꯪꯒ ꯑꯩꯈꯣꯏ ꯏꯁꯤꯡ ꯊꯛꯄꯒꯤ ꯑꯩꯅ ꯃꯕꯨꯛ ꯀꯖ ꯅ ꯑꯣꯏꯔꯤꯅꯦꯌꯦ ꯍꯣꯀꯁꯤ ꯆꯦꯠꯂꯦꯕ ꯈꯣꯠꯅꯤ ꯑꯗꯨꯒꯗꯤ ꯃꯌꯥꯗ ꯍꯤꯒꯠꯂ ꯣꯂꯛꯏꯦ ꯑ ꯃꯃꯥ ꯅꯪꯅꯅꯦꯕꯤꯈꯣꯏꯗꯤ ꯀꯩ ꯂꯩꯒꯦ ꯆꯪꯉꯨꯁꯦ ꯍꯥꯏꯁꯦ ꯍꯥꯏ ꯁꯨꯝ ꯆꯪꯉꯨꯁꯦ ꯇꯧꯕꯅꯤꯗ ꯍꯥꯏꯌꯦ
ꯎꯏ
ꯑꯗꯨꯒ ꯑꯩꯅ ꯂꯝꯊꯣꯏꯕꯒꯤ ꯇꯨꯏꯁꯟ ꯆꯠꯂꯤꯉꯥꯏꯗ ꯀꯣꯔꯧꯉꯥꯟꯕꯗꯣ ꯑꯁ ꯒ꯭ꯌꯥꯟ ꯌꯥꯝ ꯇꯥꯒꯖꯥꯠꯅꯤ ꯄꯨꯔꯩꯉꯥꯟꯕꯤꯅ ꯃ ꯌꯥꯎꯍꯧꯗ꯭ꯔꯤꯉꯩꯗꯒꯤꯩ ꯃꯥ ꯍꯧꯒꯠ ꯈ꯭ꯔꯅꯦꯕꯀꯣ ꯑꯗꯨꯒꯅꯦ ꯃꯐꯤ ꯃꯔꯣꯟꯒꯁ ꯁ꯭ꯀꯨꯜ ꯆꯠꯄꯦ ꯃꯥꯡꯅ ꯈꯪꯅ ꯃꯁꯥꯅꯇꯪ ꯂꯣꯏꯁꯤꯜꯂ ꯃꯥꯜꯂꯦꯕꯀꯣ ꯑꯗꯨꯒꯅꯦ ꯆꯥꯛ ꯄꯤꯔꯛꯑꯣ ꯀ ꯍꯣꯏꯗ ꯑꯣꯐꯤꯁ ꯀꯥꯔꯝꯗꯥꯏ ꯆꯥꯛꯄꯤꯔꯛꯎꯒ ꯍꯥꯏꯕꯗꯣ ꯑꯗꯨꯒ ꯃꯥꯖꯨꯡ ꯆꯥꯏ ꯆꯥꯛꯄꯤꯔꯛꯎꯒ ꯍꯥꯏ ꯑꯗꯒꯤ ꯃꯃꯥꯗꯣ ꯅꯣꯡꯃ ꯑꯗꯨ ꯅꯨꯃꯤꯠ ꯅꯤꯅꯤ ꯍꯨꯝꯅꯤ ꯆꯠꯂꯝꯕꯗꯣ ꯊꯪꯅꯕꯣ ꯇꯥꯏꯅꯦꯕꯀꯣ ꯅꯣꯡꯃ ꯅꯤꯅꯤ ꯂꯩꯔ ꯃꯃꯥꯁꯦ ꯆꯥꯛ ꯄꯤꯔꯛꯑꯣ ꯍꯥꯏꯔꯃ ꯃꯥꯗꯣ ꯃꯃꯥꯅ ꯆꯥꯛ ꯊꯤꯗꯕꯤꯗ ꯃꯄꯥꯗ ꯀꯣꯝꯄꯥꯛꯂꯥ ꯀꯩꯅꯣꯝꯃ ꯏꯁꯤꯡ ꯆꯥꯝꯕ ꯊꯣꯛꯈꯤꯕ ꯏꯁꯤꯡ ꯂꯧꯊꯣꯛꯈꯤꯕ ꯑꯗꯨꯒꯅꯦ ꯃꯥꯅ ꯀꯩ ꯍꯥꯏ ꯈꯪꯕꯔꯥ ꯃꯃꯥꯅ ꯀꯣꯝꯄꯥꯛ ꯏꯁꯤꯡ ꯇꯦꯡꯉꯒ ꯇꯧꯕꯗꯨꯁꯨ ꯇꯥꯏꯅꯦꯕ ꯃꯅꯨꯡꯗꯒꯤ ꯑꯩꯅꯀꯣ ꯑꯗꯨꯒ ꯑꯁ ꯀꯣꯔꯧꯉꯟꯕꯅꯥ ꯅꯥꯀꯟꯗꯩ ꯑꯁ ꯆꯥ ꯄꯤꯔꯛꯑꯣ ꯍꯥꯏꯔꯒ ꯑꯃꯨꯛ ꯀꯔꯥꯏ ꯆꯈ꯭ꯔꯦꯒ
ꯑ
ꯑꯗꯨꯅꯦ ꯒ꯭ꯌꯥꯟ ꯌꯥꯝ ꯆꯥꯕꯅꯦ ꯃꯥꯅ ꯆꯥꯛ ꯄꯤꯔꯛꯑꯣꯅ ꯍꯥꯏ ꯃꯄꯥꯟꯗ ꯍꯧꯒꯠꯇ꯭ꯔꯤꯕꯅꯦꯕ ꯑꯩ ꯅꯣꯛꯅꯤꯡꯕꯅ ꯁꯤꯔꯦꯗꯥ ꯋ꯭ꯗꯤ ꯄꯥꯛ ꯉꯥꯡ
ꯌꯥꯝ ꯀꯞ ꯀꯆ ꯃꯆꯤꯡ ꯌꯥꯝ ꯀꯟꯕꯤ ꯑꯗꯨꯗꯤ ꯇꯧꯔꯤꯕ ꯑꯗꯨꯅ ꯌꯥꯝ ꯇꯧꯕꯗ
ꯇꯧꯗ꯭ꯔꯦꯗ ꯇꯧꯗ꯭ꯔꯦꯗ ꯅꯍꯥꯟ ꯅꯣꯡꯕ ꯑꯃꯗꯤ ꯑꯩꯗꯣ ꯃꯣꯏ ꯃꯆꯦꯁ ꯍꯦꯛ ꯂꯧꯕꯒꯗ ꯆꯠꯄ ꯆꯠꯄꯗꯨꯗ ꯈꯪꯕꯒꯤꯀꯣ ꯑꯩꯅ ꯀꯧꯕꯗꯤ ꯄꯥꯛ ꯈꯨꯝꯗꯦꯗꯅ ꯃꯥꯁꯦ ꯆ ꯇꯌꯥ ꯀ ꯈꯪꯗꯅꯤꯅ ꯑꯗꯨ ꯑꯩꯅꯅꯦ ꯃꯥꯁꯦ ꯑꯃ ꯅꯨꯄꯤ ꯅꯥꯇꯣꯟ ꯅꯝꯕꯤ ꯑꯩ ꯃꯥꯟꯕꯤꯗꯨꯒ ꯃꯣꯕꯥꯅꯤꯁꯦ ꯋꯥꯔꯤ ꯆꯤꯠ ꯆꯦꯠ ꯇꯧ ꯂꯩꯔꯝꯕꯅꯦꯕ ꯑꯗꯨꯗ ꯑꯩꯅ ꯋꯥꯔꯤ ꯁꯥꯟꯅ ꯂꯩꯕꯗꯨꯗ ꯀꯩꯝ ꯀꯧꯗꯕꯤ ꯆꯪꯈꯤꯕꯀꯣ ꯃꯗꯨꯅꯥꯅꯦ ꯃꯊꯛꯇ ꯂꯩꯍꯧꯕꯅꯦꯕ ꯃꯣꯏꯅ ꯏꯅꯝ ꯅꯤꯔꯨꯒꯤ ꯃꯥꯡꯒꯣꯟꯒꯤꯗꯥꯏꯋꯥꯏꯗ ꯑꯅꯤꯗꯣ ꯑꯗꯨꯒꯗꯤꯅꯦ ꯑꯁ ꯅꯥꯇꯣꯟ ꯅꯝꯕꯤꯗꯨꯁꯨ ꯌꯥꯝ ꯕꯤꯖꯤ ꯑꯣꯏꯍꯧꯕꯅꯦꯕ ꯑꯩꯉꯣꯟꯗ ꯃꯅꯤꯡ ꯑꯣꯟꯁꯤꯜꯂꯒ ꯋꯥꯔꯤ ꯁꯥꯟꯅꯕꯍꯧꯕꯅꯦꯕ ꯑꯗꯨꯕꯅꯦ ꯑꯩꯅꯅꯦ ꯀꯩꯅꯣꯒꯤ ꯃꯣꯏꯒꯤ ꯆ ꯇꯦꯛꯁ ꯊꯝꯕ ꯀꯩꯀꯥ ꯂꯩꯕꯗꯣ ꯑꯗꯨꯒꯤꯗ ꯆꯪꯉꯛꯀꯥꯟꯗ ꯅꯦꯅꯦꯕꯦ ꯀ ꯃꯌꯥ ꯏꯈꯧ ꯈꯣꯒꯩ ꯀꯧꯔꯛꯏꯕꯣꯅꯦ ꯀꯔꯣ ꯉꯥꯟꯕꯗꯣ ꯉꯍꯥꯛꯈꯩꯗꯤ ꯑꯝꯇ ꯀꯧꯔꯛꯇꯅꯦ ꯅ ꯑꯥꯀꯣꯏ ꯆꯤꯆꯤ ꯂꯕꯨꯣ ꯂꯥꯏ ꯏꯔꯣ ꯀꯥꯏ ꯅꯥꯍꯟꯈꯩꯗ ꯋꯥꯟ ꯋꯔꯗ
ꯀꯩꯅ ꯑꯄꯤꯛꯄꯗꯨꯔꯥ
ꯀꯣꯔꯨꯝ ꯉꯥꯟꯕ ꯀꯣꯔꯨꯝ ꯉꯥꯟꯕ
ꯑꯣ ꯑꯃ ꯏꯅꯝ ꯄꯔꯤꯌꯥ ꯃꯆꯥ
ꯑꯁ ꯂꯣꯏꯔꯦ ꯏꯅꯝ ꯄ꯭ꯔꯤꯌꯥꯗꯧꯅ ꯄꯨꯔꯥ ꯁꯪꯁꯥꯥ ꯇꯥꯌꯣꯟꯅꯔꯕꯅꯦ ꯑꯗꯨꯗꯤ ꯑꯌꯨꯛ ꯈꯣꯖꯅꯤꯡꯒꯤ ꯀꯞ ꯆꯠꯇꯣꯏꯅꯦ ꯑꯗꯨꯅꯅꯦ ꯈꯪꯕ꯭ꯔꯥ ꯑꯗꯨꯒ ꯃꯃꯥꯁꯤꯅꯁꯨ ꯊꯦꯝꯃꯣꯏꯗꯣꯏꯅꯦ
ꯑꯗꯨ ꯑꯗꯨꯗꯤ ꯐꯨꯗꯕ ꯀꯌꯥ
ꯐꯨꯅ ꯢꯅꯝ ꯄꯔ꯭ꯤꯌꯥ ꯃꯨꯛꯇꯤ ꯐꯨꯕ ꯃꯥꯜꯂꯦ ꯑꯗꯣ ꯑꯩꯅ ꯍꯟꯗꯛ ꯆꯠꯂꯤꯉꯥꯏꯗꯣ ꯑꯗꯨꯗ ꯀꯞꯄꯅ ꯀꯞꯄꯅ ꯁꯨꯛꯊꯦꯝ ꯊꯦꯝꯗꯕ ꯃꯌꯥꯝꯅ
ꯑꯉꯥꯡꯅꯦ ꯀꯥꯏꯅ ꯕꯥꯔꯣ ꯇꯥꯈꯤꯗꯣ ꯁꯥꯎꯅꯤꯡꯉꯦ꯫
ꯁꯪꯕꯥꯏ ꯄꯣꯛꯄ ꯍꯥꯏꯁꯦ ꯑꯍꯨꯝ ꯈꯛꯇꯅꯤ ꯃꯌꯥꯝ ꯑꯃꯈꯛ ꯍꯦꯟꯕꯩ ꯀꯩꯁꯨ ꯀꯥꯏꯗꯦ ꯀꯩꯅꯣ ꯎꯝ ꯃꯊꯪꯒꯤ ꯑꯃꯒ ꯇꯧꯔꯛꯑꯗꯤ ꯑꯗꯨ ꯍꯥꯏꯔꯨꯅꯨ ꯃꯤ ꯌꯥꯗ ꯇꯧꯔꯤꯅꯤ ꯀꯩꯅꯣ ꯑꯩꯅ ꯑꯩꯁꯦ ꯃꯊꯪꯒꯤ ꯑꯃꯒ ꯇꯧꯔꯀꯥꯟꯗꯗꯤ ꯋꯥ ꯉꯥꯡꯕ ꯌꯥꯏ
ꯐꯨꯕ ꯌꯥꯔꯦ ꯃꯥꯡꯕ ꯌꯥꯔꯦ
ꯃꯥ ꯍꯌꯦꯡ ꯋꯥꯏ ꯄꯦꯛꯀꯤꯡ ꯈꯔ ꯂꯩꯅꯕꯅ ꯈꯔ ꯌꯥꯝꯖꯔꯤꯅꯦ ꯃꯥꯒꯤꯁꯨ ꯂꯨꯋꯥꯡꯈꯣꯝ ꯗꯨꯅ ꯑꯃꯨꯛ ꯇꯣꯏꯅ
ꯁ꯭ꯋꯥꯏꯗꯁꯨꯅꯦ ꯃꯣꯏ ꯃꯌꯥꯡ ꯁꯂ꯭ꯥꯝ ꯂꯝꯗ ꯂꯩꯕ ꯀꯥꯡꯕꯨꯈꯩꯁꯦ ꯍꯦꯛꯇꯞ ꯃꯆꯥ ꯗꯃꯥꯟ ꯗꯃꯥꯏꯅ ꯄꯣꯛꯁꯤꯟ ꯃꯆꯥꯁꯤꯅ ꯆꯥꯎ ꯉꯝꯗꯕꯩ ꯍꯦꯛꯇ ꯄꯤꯆꯁꯨ ꯄꯤꯆꯁꯨ ꯄꯤꯛꯑꯒ ꯑꯩꯒꯤ ꯈꯨꯕꯣꯝ ꯃꯨꯛꯇꯪ ꯋꯥꯡꯕ ꯒꯅꯦ
ꯑꯗꯨꯅꯦ ꯑꯩꯅ ꯍꯥꯏꯖꯩ ꯀꯣ ꯂꯨꯋꯥꯡ ꯈꯣꯝꯕꯗꯣ ꯂꯐꯣꯏ ꯑꯀꯪꯕ ꯃꯥꯜꯍꯧꯔꯦ ꯍꯥꯏꯁꯦ ꯄꯨꯔꯥ ꯀꯩꯅꯣ ꯇꯧꯍꯧꯔꯦꯕ ꯑꯦꯁ ꯄꯔꯤꯒꯤꯁ ꯀꯃꯂ ꯅꯣꯛꯅꯤꯡꯕꯅ ꯁꯤꯔꯕꯅꯤ ꯍꯟꯗꯛ ꯍꯟꯗꯛ ꯀꯨꯔꯦꯟꯗ꯭ꯔ ꯃꯥ ꯌꯦꯡꯗ꯭ꯔꯥ
ꯄꯔꯐꯦꯛ ꯀꯥꯎꯗꯣ ꯏꯄꯤꯁꯣꯠ ꯑꯅꯤ ꯈꯤꯇꯪ ꯉꯥꯏꯔꯕꯅꯦ ꯌꯦꯡꯗ꯭ꯔꯦ ꯑꯃꯨꯛ ꯇꯟꯗꯅ
ꯑꯁ ꯑꯩꯗꯤ
ꯑꯦꯛꯖꯦꯝ ꯃꯅꯨꯡ ꯑꯣꯏꯒꯤ ꯌꯦꯡꯉꯨꯗꯣꯏꯔꯣ
ꯑꯁ ꯑꯩꯗꯤ ꯈꯥ ꯉꯝꯗꯗꯅ ꯌꯦꯡꯉꯤꯅꯤꯅꯦꯍꯦ ꯅꯪꯕꯨ
ꯀꯩꯅꯣ ꯍꯥꯏꯁꯦ
ꯂꯣꯏꯔꯒ ꯌꯦꯡꯒꯦ ꯇꯧꯕꯅꯦ ꯑꯗꯨꯒꯅꯦ ꯌꯨꯇ꯭ꯌꯨꯨꯞꯕꯁꯤꯗ ꯂꯣꯏꯅ ꯀꯩꯅꯣ ꯇꯧꯔ ꯂꯩꯔꯦꯕ ꯊꯣꯛꯂꯛ ꯂꯩꯦꯔꯕ
ꯑꯅꯤ ꯈꯥꯇ ꯉꯥꯏꯔꯕꯅꯦ ꯑꯩ
ꯑꯁ
ꯀꯣꯂꯣꯅꯤꯅ ꯑꯅꯧꯕꯅ ꯊꯣꯛꯄꯗꯣ ꯑꯗꯨꯁꯨ ꯑꯁꯤ ꯔꯝꯕꯒꯤꯗ
ꯀꯣꯂꯣꯅꯤꯗꯤ ꯀꯣꯂꯣꯅꯤꯗꯤ ꯈꯪꯗꯦ ꯑꯩ ꯋꯥꯟꯗꯔꯐꯨꯜꯁ ꯐꯦꯡꯉꯤ ꯌꯥꯝ ꯅꯨꯡꯉꯥꯏ ꯃꯣꯟꯗ
ꯍꯣ ꯍꯣ ꯇ꯭ꯔꯥꯏꯌꯤꯟ ꯍꯤꯌꯔ ꯍꯦꯔꯣꯗꯨꯅꯐꯦꯠ ꯀꯨꯝꯕꯩ ꯇꯥꯏꯞ ꯇꯧꯔꯦ ꯍꯥꯏꯗꯤ ꯚꯤꯂꯟ ꯑꯣꯏꯕꯒꯤ ꯇꯥꯏꯞ ꯇꯧꯁꯤ ꯀꯣꯂꯣꯅꯤꯗꯨ ꯀꯥꯁ ꯀ ꯌꯥꯝ ꯐ ꯆꯥꯎꯕꯅꯤ ꯀ ꯑꯗꯨꯒ ꯍꯧꯖꯤꯛ ꯍꯧꯖꯤꯛ ꯁꯤꯒꯤꯅꯦꯅꯤꯁꯨ ꯌꯥꯎ ꯃꯥ ꯍꯥꯏꯗꯤ ꯆꯥꯎ ꯀꯅꯥ ꯆꯝꯕꯤꯒꯤꯅꯦꯕ
ꯑꯣ ꯈꯪꯗꯦ ꯑꯗꯨꯗꯤ ꯑꯩꯝꯇ ꯌꯦꯡ ꯇꯥꯔꯦ
ꯈꯥꯟꯅꯦ ꯑꯗꯨꯒ ꯃꯥ ꯀꯔꯤ ꯎ ꯍꯦꯜ ꯕꯥꯎꯟꯗꯣ ꯑꯗꯨ ꯑꯗꯨꯒꯤ ꯗꯥꯏꯔꯦꯛꯇꯔꯅ ꯄꯨꯊꯣꯛꯄꯅꯦꯕ ꯗꯨ ꯅꯨꯡꯗꯤ ꯅꯨꯡꯉꯥꯏꯔꯅꯤ ꯇ꯭ꯔꯦꯟ ꯇꯨ ꯁꯥꯟ ꯑꯣꯏꯌꯦ ꯍꯦꯜꯕꯥꯎ ꯑꯗꯨꯝ ꯅꯨꯡꯉꯥꯏꯔꯦ
ꯏꯁ ꯑꯗꯨꯏ ꯍꯥꯏꯔꯗꯤ ꯄꯔꯐꯦꯛ ꯔꯥꯎꯟꯗꯁꯨ ꯀꯩꯅꯣꯅꯤꯌꯦ ꯔꯣꯝ ꯀꯣꯝꯒꯤ ꯁꯤꯠ ꯒꯤ ꯗꯤꯔꯦꯛꯇꯅ ꯅꯨꯄꯥꯗꯅꯅꯤ ꯄꯨꯊꯣꯛꯏꯗꯣ ꯑꯜꯀꯦꯃꯤ ꯑꯣꯞ ꯁꯣꯝ ꯋꯥꯠꯁ ꯔꯣꯡ ꯋꯤꯠ ꯁꯦꯀꯦꯇꯔꯤ ꯀꯤꯝꯒ ꯌꯥꯎꯗꯕ ꯃꯁꯛꯇꯨꯒ ꯑꯩꯅ ꯍꯥꯏꯕ ꯃꯁꯛ ꯌꯥꯝ ꯐꯖꯩꯅ ꯗꯤꯔꯦꯛꯇꯔꯗꯣ
ꯎꯝ
ꯁꯣꯂꯣ ꯂꯦꯚꯦꯂꯡ ꯀꯨꯝꯗꯣꯏꯅꯦ ꯑꯗꯨꯁꯨ ꯉꯥꯏꯅꯦ ꯑꯦꯄꯤꯁꯣꯠ ꯇꯔꯦꯠ ꯈꯛꯇꯪꯗꯤ ꯇꯔꯦꯠ ꯈꯛꯇꯪ ꯑꯣꯏꯗꯣꯏꯅꯦꯕ
ꯑꯦ ꯁꯂꯣ ꯂꯦꯕꯦꯜꯅ ꯃꯥꯥꯟꯅꯃꯨꯛ ꯀꯨꯝꯗꯣꯏꯔ ꯑꯁ ꯀꯩꯅꯣꯗꯨꯗꯤ ꯌꯦꯡꯉꯗꯦꯍꯦꯟ ꯑꯣ ꯑꯗꯨꯔꯣ ꯑꯩ ꯃꯇꯦꯛ ꯑꯃ ꯌꯦꯡꯉꯝꯗ ꯅꯨꯡꯉꯥꯏꯇꯦ ꯁꯜ ꯗꯤ ꯅꯠꯇꯦ ꯑꯗꯨ ꯃꯥꯅꯤ ꯅꯠꯇꯦ
ꯁꯣꯂꯣ ꯂꯤꯚꯤꯗꯤꯡꯗꯤ ꯔꯤꯂꯤꯁ ꯇꯧꯗ꯭ꯔꯤꯌꯦ ꯑꯣ ꯔꯤꯗꯔꯗ ꯑꯗꯨ ꯅꯨꯡꯉꯥꯏꯇꯕ꯭ꯔꯥ
ꯁꯨꯣ ꯀꯔꯤꯅꯃꯤ ꯀꯥꯎꯦ
ꯑꯗꯨꯗꯤ ꯕꯦꯅꯨ ꯁꯛ ꯅꯠꯇꯦ ꯀꯩꯅꯣꯅ ꯀꯨꯝꯕꯅꯦ ꯑꯟ ꯌꯣꯁꯣꯞꯀ ꯀꯟꯂꯤ ꯃꯤꯅꯨꯒ ꯇꯧꯕꯗꯣ ꯑꯩ ꯌꯦꯡꯗ꯭ꯔꯦ
ꯋꯥꯔꯤꯗꯤ ꯐꯖꯕꯅꯦꯕꯀꯣ ꯋꯥꯔꯤ ꯄꯥꯕꯅ ꯌꯥꯝ ꯐꯖꯕꯅꯦꯕ ꯑꯗ ꯀꯩ ꯍꯥꯏꯅꯤ ꯃꯣꯏꯗ ꯗꯤꯇꯦꯜꯁꯇ ꯌꯥꯝꯅ ꯋꯥꯠꯂꯕ ꯋꯥꯔꯤꯗꯣ ꯀꯅꯣ ꯔꯣꯠꯇꯣ ꯈꯤꯇꯪ ꯈꯤꯇꯪ ꯁꯦꯝꯗꯣꯛꯄ ꯌꯥꯎꯔꯒ ꯈꯪꯗ ꯄꯥꯝꯇ
ꯑꯗꯨꯗꯤ ꯋꯥꯔꯤ ꯄꯥꯕ ꯃꯤꯈꯩꯅ ꯍꯦꯛꯇ ꯑꯦꯗꯥꯞꯇꯦꯁꯟ ꯇꯧꯔꯛꯄꯗꯣ ꯍꯦꯛꯇ ꯌꯥꯗꯣꯏꯗꯥ
ꯎꯝ ꯌꯥꯝꯁꯨ ꯁꯥꯟꯖꯪ ꯃꯟꯕꯩ ꯍꯣꯏ ꯑꯗꯒꯤ ꯅꯨꯄꯤ ꯑꯃ ꯖꯤꯁꯨꯅ ꯁꯥꯕ ꯀꯦꯔꯦꯛꯇꯔꯗꯣ ꯑꯗꯨ ꯌꯥꯝ ꯐꯖꯕꯅꯦꯕ ꯅꯨꯄꯤꯗꯣ ꯁꯃꯨꯔꯥꯏꯒꯤ ꯇꯥꯏꯞꯇ ꯂꯧꯔꯒ ꯊꯥꯡ ꯑꯁꯥꯡꯕ ꯄꯥꯏꯔꯒ ꯐꯨꯜꯅꯕ ꯌꯥꯝ ꯍꯩꯅꯦꯕ ꯁꯨꯅ ꯁꯥꯏꯔꯦ ꯅꯨꯄꯤꯗꯣ ꯇꯣꯝꯕꯣꯏ ꯈꯤꯇꯪꯒ ꯑꯣꯏꯔꯝꯅꯦꯕꯀꯣ ꯀꯩ ꯈꯔꯗ ꯑꯗꯨꯁꯨꯨꯅ ꯁꯥꯔꯦ ꯑꯗꯨꯗꯩ ꯇꯕ ꯑꯗꯨꯝ ꯍꯧꯔꯦ
ꯃꯁꯛ ꯐꯖꯔꯦ ꯑꯦꯛꯇꯤꯡꯕꯨꯗꯤ ꯀꯩꯅꯣ ꯇꯧꯖꯩ ꯍꯥꯏꯕ ꯋꯥꯅꯤ ꯃꯥ ꯇꯁꯦꯡꯅ ꯁꯟꯗꯔꯥ ꯄꯥꯔꯀꯨꯝꯕꯅꯤꯅ ꯃꯁꯛꯄꯨꯗꯤ ꯌꯥꯝ ꯐꯖꯔꯒ ꯌꯦꯡꯕ ꯑꯗꯨꯝ ꯕ ꯅꯨꯡꯉꯥꯏ ꯑꯦꯟꯇꯔꯇꯦꯟꯃꯦꯟ ꯑꯗꯨꯝ ꯐꯟ ꯑꯣꯏꯅ ꯑꯦꯟꯖꯣꯏ ꯇꯧꯕꯗꯤ ꯌꯥꯕ ꯑꯗꯨꯕꯨ ꯑꯦꯛꯇꯤꯡꯒꯤꯗ ꯄꯨꯔꯥ ꯐꯖꯅ ꯂꯥꯛꯄꯗꯗꯤ ꯄ꯭ꯔꯣꯐꯦꯁꯅꯦꯜ ꯑꯣꯏꯗꯕꯅꯦꯕ
ꯎꯝ
ꯇꯨ ꯑꯦꯅꯤ ꯋꯥꯟꯒꯤꯁꯨ ꯁꯟꯗꯔꯥ ꯄꯥꯛ ꯇꯧꯋꯤꯗꯅ
ꯎꯝ
ꯊꯟꯗꯔꯥ ꯄꯥꯛꯀ ꯃꯁꯥꯄ ꯆꯞ ꯃꯥꯟꯅꯕꯅꯦ ꯃꯥꯁꯦ